ꯍꯜꯂꯣ
ꯇꯥꯏ ꯇꯥꯏ
ꯑꯩꯒꯤ ꯋꯥꯟ ꯊꯥꫪꯇꯤ ꯁꯚꯦꯟ ꯑꯃ ꯆꯪꯉꯛꯑꯝꯗꯩ ꯇꯧ ꯂꯩꯔꯝꯃꯦꯍꯦ
ꯎꯝ ꯑꯗꯨ ꯀꯩꯅꯣꯒꯤ ꯑꯣꯏꯔꯝꯅꯤ ꯀꯣꯜꯒꯤ
ꯑꯣꯏꯗꯦꯏꯅ ꯑꯗꯣ ꯑꯩꯅ ꯍꯥꯏꯒꯦꯇꯩꯁꯨ ꯊꯕꯛ ꯊꯕꯛ ꯀꯤꯁꯦ ꯏꯃꯣꯂꯦꯁꯇ ꯊꯕꯛ ꯀꯧꯋꯦꯕꯀꯣ ꯏꯃꯣꯂꯦꯁꯀꯤꯗ ꯇꯧꯁꯤꯔꯥ ꯅꯠꯇ꯭ꯔꯒꯅ ꯀꯃꯥꯏꯅ ꯇꯧꯕꯅꯣ ꯑꯅ ꯍꯪꯒꯦꯅ ꯇꯧꯔꯏ
ꯏꯃꯣꯂꯦꯁꯀꯤ ꯀꯩ ꯊꯕꯛꯅꯣ
ꯃꯣꯏ ꯐ꯭ꯔꯥꯟ ꯑꯣꯐꯤꯁꯇ ꯑꯁ ꯄꯨꯡ ꯌꯥꯝ ꯋꯥꫪꯀꯤꯡ ꯋꯥꫪꯀꯤꯡ ꯑꯋꯥꫪꯁꯦ ꯌꯥꯝꯗꯤ ꯌꯥꯝꯕꯅꯤꯅꯦ ꯃꯣꯏꯗꯤ ꯄꯨꯡ ꯇꯔꯦꯠꯇꯩꯅ ꯅꯨꯡꯗꯥꯡ ꯄꯨꯡ ꯇꯔꯨꯛ ꯁ꯭ꯋꯥꯏꯐꯨꯛꯅꯦ ꯅꯨꯄꯤꯒꯤꯅ ꯄꯨꯡ ꯑꯍꯨꯝꯗ ꯂꯣꯏꯗꯣꯏꯕ ꯅꯨꯄꯥꯏꯅ ꯄꯨꯡ ꯇꯔꯦꯠ ꯄꯨꯡꯗꫭ ꯇ꯭ꯨꯋꯦꯚ ꯑꯥꯋꯥꫪꯁ ꯀꯝꯄ꯭ꯂꯤꯠ ꯑꫭꯏꯍꯟꯕ ꯇ ꯂꯥꯛꯑꯣ ꯌꯦ ꯇꯔꯦ ꯇꯥꯗ꯭ꯔꯤ ꯀꯥꯟꯗ ꯑꯗꯨꯅꯤ ꯃꯣꯏ ꯍꯥꯏꯁꯦ
ꯑꯦꯝꯃꫭꯂꯦꯁ ꯈꯛꯇꯪꯒꯤꯔꯣ ꯀꯧꯏꯁꯦ ꯑꯇꯣꯞ ꯑꯇꯣꯞꯄꯩ ꯀꯧꯗꯕ꯭ꯔꯥ
ꯏꯃꫭꯂꯦꯁꯀꯤ ꯀꯧꯕꯩ ꯊꯒꯠꯂꯛꯄꯗ ꯎꯕ ꯑꯩ
ꯑꯣ ꯇꯧꯁꯟꯃꯗꯤ ꯌꯥꯏ ꯀꯩꯅꯣ ꯑꯗꯨꯝ ꯐ꯭ꯔꯟꯗꯦꯛꯁ ꯅꯤꯅ
ꯆꯨꯝꯃꯦ ꯗꯨꯕꯨꯗꯤ ꯑꯗꫭ ꯂꯩꯗꯅ ꯁꯨꯝ ꯃꯣꯏꯗꯤ ꯋꯥꯔꯀꯤꯡ ꯑꯋꯥꯔꯁꯇ ꯁꯥꯡꯃꯜꯂꯦꯕ
ꯑꯦ ꯑꯗꯣ ꯅꯪ ꯏꯕꯨꯂꯦꯟꯁꯇ ꯅꯠꯇ꯭ꯔꯣ ꯅꯪꯅ ꯏꯟꯇꯔꯟ ꯇꯧꯕꯩ ꯀꯩꯅꯣ ꯇꯧꯔꯨꯕꯗꯨꯖꯥ
ꯃꯥꯅꯦ ꯑꯗꯨꯝ ꯇꯧꯅꯤꯡꯗꯕ ꯑꯩꯅ
ꯆꯨꯝ ꯑꯗ ꯍꯣꯏꯅꯦ ꯃꯁꯛ ꯈꯪꯉꯝꯅꯤ ꯑꯗꯨꯝ
ꯈꯪꯪꯒꯅꯤ ꯃꯣꯏꯅ ꯍꯥꯏꯗꯤ ꯑꯩꯅ ꯇꯣꯛꯀ ꯌꯥꯝ ꯇꯣꯛꯈꯤꯗꯕꯅꯤꯅ ꯑꯩꯅ ꯑꯦꯛꯖꯥꯝꯒꯤꯅꯤ ꯍꯥꯏꯖꯟꯅꯔꯒ ꯕꯅꯤꯗꯅ
ꯎꯝ
ꯎꯝ
ꯌꯥ ꯑꯗꯨꯝ ꯏꯟꯇꯔꯚꯤꯌꯨ ꯇꯧꯗꯣꯏꯔꯝꯃꯅꯤ ꯑꯦ
ꯑꯣꯏꯔꯃꯥꯟ
ꯈꯪꯗꯦ ꯍꯧꯖꯤꯛ ꯀꯥꯟꯗ ꯀꯔꯤ ꯊꯐꯗꯧ ꯀꯅꯣꯟꯗꯦ ꯃꯊꯥꯁꯦ ꯑꯔꯣꯏꯕꯗꯨꯅꯦꯕ ꯁꯥꯔꯤꯁꯦ
ꯑꯁ ꯊꯕꯛꯁꯨ ꯇꯧꯅꯤꯡꯉꯤꯀꯣ ꯃꯇꯝ ꯃꯥꯡꯍꯟꯕꯁꯤ ꯄꯥꯝꯃꯣꯏꯌꯦꯕ
ꯃꯥꯅꯦ ꯑꯗꯣ ꯎꯝ ꯊꯕꯛ ꯇꯧꯅꯤꯡꯉꯤꯁꯤꯁꯨ ꯄꯩꯁꯥꯒꯤꯅꯦꯕ
ꯋꯥꯟ ꯑꯁ ꯊꯕꯛꯁꯦ ꯀꯉꯦ ꯊꯕꯛ ꯁꯨꯗꯅ ꯇꯧꯍꯧꯔꯒ ꯂꯩꯗꯅ ꯁꯨꯝ ꯇꯣꯂꯣꯞꯄ ꯆꯥꯎꯅ ꯆꯥꯗ꯭ꯔꯁꯨ ꯈꯔ ꯑꯩꯈꯣꯏꯒꯤ ꯏꯁꯥꯒꯤ ꯅꯤꯠꯁ ꯄ꯭ꯔꯣꯚꯥꯏꯠ ꯇꯧꯕ ꯉꯝꯖꯅꯕꯒꯤ ꯍꯩꯅꯗ ꯐꯗ
ꯎꯝ ꯑꯪ ꯀꯔꯤ ꯀꯔꯤ ꯈꯄ ꯅꯦ
ꯅꯤꯠꯁꯨ ꯄ꯭ꯔꯣꯚꯥꯏꯠ ꯇꯧꯖ ꯉꯝꯗꯕꯅꯤꯅ ꯅꯤꯠꯁ ꯍꯥꯏꯗꯤ ꯂꯩ ꯅꯥꯀꯣꯃꯤꯃꯨꯡ ꯃꯇꯦꯡꯗꯕꯨ ꯑꯣꯏꯔꯣ ꯑꯗꯒꯤ ꯁꯨꯝ ꯃꯇꯤꯡꯒ ꯇꯧꯅꯤꯡꯉꯛꯄ ꯂꯩꯕꯗ
ꯎꯝ ꯀꯩꯅꯣꯒꯤꯅꯦ ꯆꯤꯡꯃꯩꯔꯣꯡꯗ ꯆꯤꯡꯃꯩꯔꯣꯡꯁꯦ ꯑꯗꯨꯝ ꯂꯥꯞꯄꯤꯗꯅ ꯑ ꯊꯕꯛꯇꯤ ꯀꯧꯕ ꯆꯤꯡꯃꯩꯔꯣꯡ ꯆꯤꯡꯃꯩꯔꯣꯡꯣꯝꯗ ꯀꯩꯅꯣ ꯌꯥꯝ ꯂꯩꯕꯅꯤꯅ ꯔꯦꯁꯇꯨꯔꯦꯟꯒꯨꯝꯕ ꯀꯦꯐꯤꯒꯨꯝꯕ ꯑꯗꯨꯝ ꯂꯩꯕꯅꯤꯅ ꯃꯣꯏꯗꯣ ꯍꯥꯏꯗꯨꯗꯤ
ꯉ ꯍꯣꯇꯦꯜ ꯂꯥꯟꯆꯠꯕꯗꯣ ꯁꯉꯥꯛꯐꯝꯒꯤ ꯍꯣꯇꯦꯜ ꯂ ꯟꯕꯗꯣ ꯑꯗꯨꯒꯤꯗꯣ ꯑꯩ ꯀꯧꯔꯛꯑꯝꯃꯦꯕ ꯑꯩꯅ ꯑꯩꯈꯣꯏ ꯆꯦ ꯍꯣꯏꯗ ꯂꯩꯔꯤꯀꯥꯟꯗꯒꯤ ꯑ ꯍꯪꯉꯨꯕꯗ ꯑꯩꯅ ꯅꯩꯅꯣꯡꯨꯇꯪ ꯍꯪꯉꯕ ꯃꯣꯏ ꯐꯣꯟ ꯇꯧꯔꯛꯀꯣꯣ ꯄꯥꯝꯃꯦ ꯑꯩ ꯐ꯭ꯔꯟꯗꯦꯛꯁꯇ ꯄꯥꯝꯃꯦꯅ ꯍꯥꯏꯕ ꯑꯩꯅ ꯍꯣꯏ ꯌꯥꯅꯤ ꯍꯥꯏꯔꯛꯑꯦ ꯃꯣꯏꯅ ꯏꯟꯇꯔꯚ꯭ꯌꯨ ꯂ ꯄꯄꯤꯔꯣ ꯈꯣꯠꯄꯤꯔꯣ ꯏꯟꯇꯔꯚꯤꯌꯨ ꯂꯥꯛꯇ꯭ꯔꯤꯀꯥꯟꯗ ꯑꯩꯅ ꯀꯩꯅꯣꯝꯇꯒ ꯍꯪꯖꯍꯧꯒꯦ ꯀꯃꯥꯏꯅ ꯇꯧꯕꯅꯣ ꯁꯤꯁꯦ ꯋꯥꯔꯀꯤꯡ ꯀꯔꯁ ꯀꯃꯥꯏꯅ ꯇꯧꯕꯅꯣ ꯁꯦꯂꯔꯤ ꯀꯃꯥꯏꯅ ꯇꯧꯕꯅꯣ ꯍꯪꯉꯦꯕꯀꯣ ꯑꯩꯅ
ꯎꯝ
ꯁꯦꯂꯔꯤꯅ ꯂꯨꯄꯥ ꯂꯤꯁꯤꯡ ꯃꯔꯤ ꯆꯥꯝꯃꯉꯥ ꯍꯥꯏꯕ ꯃꯉꯥ ꯍꯥꯏꯕ ꯑꯗꯨꯗ ꯄꯨꯡ ꯇꯔꯥꯅꯤꯊꯣꯏ ꯇꯧꯗꯣꯏꯅꯤ ꯑꯩ ꯑꯣ ꯀꯊꯣ ꯄꯥꯎ ꯐꯥꯎꯕꯤꯔꯛꯑꯣ ꯈꯔ ꯂꯩꯔꯗꯤ ꯑꯩꯅ ꯑꯣꯃꯣꯏꯅꯥ ꯑꯗꯨꯏꯗꯤ ꯄꯥꯎ ꯐꯥꯎꯕꯤꯔꯛꯑꯣ ꯈꯔ ꯂꯩꯔ ꯀꯥꯏꯅ ꯍꯥꯏꯔ ꯑꯩ ꯇꯟꯗꯅ ꯍꯥꯏꯗꯤ ꯂꯤꯁꯤꯡ ꯃꯔꯤꯁꯦ ꯍꯧꯖꯤꯛ ꯄ ꯂꯤꯁꯤꯡ ꯃꯔꯤ ꯁ ꯉꯥꯏꯔꯦ ꯇꯨꯏꯁꯟ ꯑꯉꯥꯡ ꯇꯨꯏꯁꯟ ꯑꯗꯨ ꯇꯧꯕꯒ ꯐꯔꯅꯤ ꯍꯥꯏꯕ
ꯑꯏꯌꯦ ꯊꯗꯤ
ꯍꯥꯏꯗꯤ ꯄꯨꯡ ꯇꯔꯥꯅꯤꯊꯣꯏ ꯇꯥꯛꯅꯤ ꯑꯉꯗꯅ ꯄꯨꯡ ꯑꯃꯇꯪ ꯇꯥꯛꯇꯣꯏꯅꯤ ꯑꯃꯅ ꯁꯣꯂꯛꯀꯥꯟꯗ ꯄꯨꯡ ꯇꯔꯥꯅꯤꯗꯣꯏ ꯂꯩꯔꯛꯇꯣꯏꯅꯤ ꯁꯤ ꯈꯦꯠꯅꯩꯌꯦ ꯃꯌꯥꯝ
ꯍ ꯑꯦꯗꯣ ꯀꯅꯣ ꯑꯣ ꯁꯥꯔꯚꯤꯁ ꯇꯧꯕꯗꯨꯐꯥꯎꯗ ꯂꯨꯄꯥ ꯂꯤꯁꯤꯡ ꯂꯤꯁꯤꯡ ꯇꯔꯦꯠ ꯅꯤꯄꯥꯜꯗꯗꯒꯤ ꯍꯧꯔꯒ ꯐ꯭ꯔꯟꯗꯤꯛꯁ ꯂꯨꯄꯥ ꯂꯤꯁꯤꯡ ꯃꯔꯤ ꯃꯉꯥꯕꯨ ꯀꯩ ꯀꯔꯤ ꯆꯥꯟꯅꯔꯤꯒꯦ
ꯑꯗꯨꯅꯦ ꯀ ꯀꯩ ꯀꯥꯅꯗꯣꯔꯤꯒꯦꯕ ꯑꯩꯈꯣꯏꯅ
ꯑꯗꯨꯗꯣ ꯄꯣꯁꯇꯨ ꯑꯗꯨꯝ ꯃꯥꯟꯅꯩꯅꯦ ꯍꯥꯏꯕ ꯑꯃꯅ ꯁꯥꯔꯚꯤꯁꯔꯣꯝ ꯆꯠꯈꯤꯕ ꯋꯥꯅꯤ ꯑꯃꯅ ꯐ꯭ꯔꯟꯗ ꯁꯤꯒꯅꯨ ꯄꯥꯏꯈꯤꯕ ꯋꯥꯅꯤ ꯅꯤ ꯑꯗꯨ ꯀꯔꯤꯅꯣꯕ ꯍꯧꯖꯤꯛꯇꯤ ꯃꯣꯏꯗꯣ ꯁꯥꯔꯚꯤꯁꯇꯒꯗꯤ ꯂꯨꯄꯥ ꯂꯤꯁꯤꯡ ꯑꯅꯤ ꯄꯤꯔꯝꯗꯣꯏꯔꯕ ꯊꯥꯕ
ꯈꯪꯗꯦ ꯑꯗ ꯂ ꯏꯁꯄꯣꯔꯠꯀꯤꯁꯨ ꯌꯥꯝ ꯀꯧꯕꯅꯤꯅꯦ ꯑꯩꯈꯣꯏꯗꯤ ꯑꯩꯒꯤꯁꯤꯅ ꯏꯌꯥꯡꯒ ꯈꯔ ꯀꯪꯉꯝꯃꯅꯤ ꯐꯕ ꯊꯕꯛꯀ ꯇꯧꯁꯜꯂꯨꯗꯧꯅꯦ ꯇ꯭ꯔꯦꯅꯤꯡ ꯌꯥꯎꯗꯗꯤ ꯌꯥꯔꯣꯏꯌꯦ ꯑꯗꯨ ꯇ꯭ꯔꯦꯅꯤꯡ ꯌꯥꯎꯗꯗꯤ ꯌꯥꯔꯣꯏꯌꯦ ꯑꯗꯨ
ꯅꯍꯥꯟ ꯅꯍꯥꯟꯗꯁꯨ ꯑꯩꯈꯣꯏꯠꯁꯤ ꯑꯃ ꯏꯌꯥꯔꯄꯣꯔꯠꯇ ꯂꯩꯕ ꯑꯗꯨꯝ ꯊꯥꯔꯛꯑꯝꯕꯅꯦꯕ ꯃꯥ ꯊꯕꯛꯛꯇꯨꯗꯤ ꯁꯤꯗ ꯇꯧꯗꯤ ꯅꯠꯇꯦ ꯀꯩꯅꯣꯗ ꯃꯄꯥꯟꯂꯣꯝꯗ ꯇꯧꯕꯒꯤ ꯑꯗꯨꯒ ꯏꯟꯇꯔꯚꯤꯌꯨꯅ ꯃꯅꯤꯄꯨꯔꯗ ꯇꯧꯗꯣꯏꯕ
ꯑꯥ
ꯑꯗꯁꯨ ꯑ ꯌꯦꯡꯒꯨꯝꯕꯗꯨꯗ ꯑꯦꯛꯁꯄꯤꯔꯤꯌꯦꯟꯁ ꯆꯍꯤ ꯑꯃꯅꯤ ꯑ ꯃꯥꯏ ꯊꯥꯏꯕꯣ ꯈꯪꯛꯑꯦ ꯑꯗꯨꯗꯤ ꯀꯥꯏꯏꯗꯒꯤ ꯇꯝꯕ ꯀꯩꯅꯣ ꯅꯣꯂꯦꯖꯐꯣ ꯂꯩꯇꯦ ꯀꯥꯏ ꯑꯦꯛꯁꯄꯤꯔꯤꯌꯦꯟꯁꯁꯦ ꯀꯩ ꯆꯥꯟꯅꯔꯤꯒꯦꯕ ꯑꯗꯨ ꯀꯃꯥꯏꯅ ꯇꯧꯔꯨꯗꯣꯏꯅꯣꯕ
ꯎ
ꯑꯗꯩ ꯃꯤꯅ ꯐꯖꯅ ꯍꯥꯏꯖꯕꯅꯤ ꯍꯣꯇꯦꯜ ꯃꯦꯅꯦꯖꯃꯦꯟ ꯇꯝꯕꯁꯨ ꯑꯗꯨꯗ ꯒ꯭ꯔꯥꯎꯟꯁꯇꯥꯏꯞꯀꯤ ꯊꯕꯛ ꯇꯧꯕ ꯌꯥꯏ ꯑꯗꯨ ꯇꯧꯏ ꯂꯥꯏꯟꯗꯤ ꯃꯥꯥꯟꯅꯁꯨ ꯃꯥꯟꯅꯗꯅ ꯀꯃꯥꯏ ꯇꯧ
ꯑꯗꯨ ꯇ꯭ꯔꯦꯅꯤꯡ ꯌꯥꯎꯗꯗꯤ ꯀꯌꯥꯔ ꯃꯤ ꯀꯥꯏ ꯂꯩ ꯃ ꯍꯥꯏꯖ ꯇ꯭ꯔ ꯇꯅꯤꯡ ꯂꯣꯏꯔꯕ ꯑꯗꯨꯒꯤ ꯑꯦꯛꯁꯄꯤꯔꯌꯦꯦꯟꯁ ꯂꯩꯔꯨꯔꯕ ꯍꯦꯛꯇ ꯍꯥꯏꯅꯤꯡꯛꯑꯦꯕ ꯑꯦꯛꯁꯄꯤꯔꯌꯦꯦꯟꯁ ꯂꯩꯔꯨꯔꯕ ꯇ꯭ꯔꯦꯅꯤꯡ ꯀꯩꯅꯣ ꯇꯧꯔꯨꯔꯕ ꯉꯥꯛꯇ ꯍꯥꯏꯔꯛꯑꯦꯕ ꯌꯥꯗꯦ ꯀꯥꯏꯗꯩ ꯃꯣꯏꯅ ꯄꯉ ꯜꯂꯤ ꯊꯕꯛꯇꯗꯤ ꯊꯕꯛ ꯀꯧꯕꯗꯅꯕ ꯍꯥꯏꯔꯅꯤ ꯆꯪ ꯏꯟꯊꯕꯤꯗꯅ ꯍꯥꯏꯔꯅꯤ
ꯅꯗꯩ ꯀꯣꯏꯁꯟꯗꯨꯁꯨ ꯀꯣꯏꯁꯟꯗꯨꯁꯨ ꯃꯣꯏ ꯀꯩꯅꯣꯒꯤꯗ ꯑꯦꯔꯣꯄꯣꯠꯀꯤ ꯃ ꯂꯩꯝꯕꯗꯨꯗꯣ ꯅꯠꯇ꯭ꯔꯒ ꯃꯣꯏꯅ ꯍꯥꯡꯉꯧꯛꯇꯣꯏꯗꯣ ꯑꯩꯈꯣꯏꯅꯗꯤ ꯀꯩꯅꯣ ꯇꯝꯃ ꯀꯣꯏꯁꯟ ꯀꯃꯥꯏꯧ ꯈꯨꯝꯃꯗꯅ
ꯇꯝ
ꯑꯩꯈꯣꯏꯅ ꯄꯠꯀꯤ ꯃꯔꯝꯗ ꯁ꯭ꯄꯨꯟꯒꯤ ꯃꯔꯝ ꯇꯕ ꯃꯤꯈꯣꯏꯁꯨ ꯑꯗꯨ ꯂꯥꯏꯛ ꯈꯨꯕ ꯌꯥꯒꯗ꯭ꯔꯕ ꯁ ꯍꯊꯨꯔꯥ
ꯋꯥꯠ ꯌꯨ ꯑꯟꯗꯔꯁꯇꯦꯟ ꯑꯕꯥꯎꯠ ꯗ꯭ꯔꯥꯎꯟ ꯏꯔ ꯄꯠ ꯀꯥꯏ ꯑꯦꯛꯖꯥꯝꯄꯜ ꯑꯃ ꯀꯣꯏꯁꯟꯁꯦ ꯑꯩꯈꯣꯏꯅ ꯀꯩꯅꯣ ꯄꯖꯥ ꯄ꯭ꯂꯦꯁ ꯄꯤꯖꯥ ꯄ꯭ꯂꯥ ꯑꯃ ꯀꯩꯔ ꯑꯗꯨꯒ ꯇꯧꯁꯜꯂꯕ ꯌꯥꯕ ꯅꯠꯇꯦꯕ
ꯃꯤꯅ ꯀꯔꯥꯏꯗꯤ ꯀꯔꯥꯏꯗꯒꯤ ꯑꯉꯈꯣꯟꯗ ꯁꯤꯂꯥꯛꯏꯁꯦꯅ ꯑꯦ ꯊꯕ ꯊꯕꯛ ꯇꯧꯍꯟꯅꯤꯡꯕꯗꯤ ꯂꯥꯏꯔꯗꯅ ꯀꯔꯤꯗ ꯇꯧꯔꯤꯁꯤꯅꯅꯣ
ꯑꯗꯨꯅꯦ ꯀꯩꯅꯣ ꯑꯗꯨꯅꯦ ꯀꯔꯤ ꯀꯗꯥꯏꯗꯒꯤ ꯀꯩꯅꯣ ꯏꯟꯇꯔꯚꯤꯌꯨ ꯐ ꯂꯥꯛꯏꯅꯣꯅ ꯇꯧꯁꯤꯜꯂꯛꯑꯅꯤ ꯍꯥꯏꯅ ꯑ
ꯑ ꯇꯏ ꯑꯁ ꯌꯨꯝꯗ ꯂꯩꯕꯁꯤꯁꯨ ꯋꯥꯏꯅꯦ ꯇꯧꯗꯣꯏꯁꯦ ꯃꯊꯥ ꯁꯥꯏꯌꯦ
ꯎꯝ
ꯀꯣꯏꯕꯒ ꯆꯥꯅꯤꯡꯗ꯭ꯔꯥ
ꯆꯠꯅꯤꯡꯉꯒꯗꯧꯕꯣꯏ ꯆꯠꯅꯤꯡꯉꯣꯏꯗꯅꯣ
ꯑꯗꯣ ꯀꯣꯏꯕ ꯆꯠꯄꯁꯤꯁꯨ ꯈꯔ ꯈꯔ ꯏꯪ ꯆꯤꯛꯄ ꯃꯐꯝꯗꯤ ꯆꯪꯕ ꯌꯥꯗꯕ ꯀꯥ ꯇ ꯐꯖ ꯃ ꯐꯝꯗꯤ
ꯔꯦꯗ ꯖꯣꯟ ꯉꯥꯛꯀꯅꯦꯅ ꯍꯥꯏꯈ꯭ꯔꯦ ꯍꯧꯖꯤꯛꯇꯤ ꯆꯪꯕ ꯌꯥꯗ ꯐꯐꯝꯁꯦ
ꯑꯗꯣ ꯑꯗꯨ ꯔꯖꯣꯟ ꯃꯐꯝꯗ ꯉꯥꯛꯇꯅꯦ ꯌꯥꯝ ꯐꯖꯕ ꯂꯩꯔꯤꯁꯤꯁꯨ
ꯋꯥ ꯅꯍꯥꯟꯋꯥꯏ ꯆꯨꯔꯆꯥꯟꯄꯨꯔꯒꯤ ꯒꯦꯜꯖꯥꯡ ꯚꯤꯂꯦꯖ ꯈꯛꯇꯪ ꯌꯦꯡꯉꯣꯗꯅ ꯏꯔꯥꯡ ꯍꯧꯗ꯭ꯔꯤꯀꯥꯟꯗ ꯑꯩꯣ ꯕꯥꯍꯣꯏ ꯀꯣꯏ ꯕꯥꯍꯣꯏ ꯆꯠꯂꯝꯣꯅꯦ ꯑꯩꯁꯦ ꯆꯠꯁꯦꯅꯇ ꯍꯥꯏꯔꯝꯕꯅꯦꯕꯀꯣ ꯒꯥ ꯂꯩꯗꯅ ꯍꯥꯏꯗꯤ ꯅꯥꯀꯟꯕꯁꯤꯗ ꯑꯗꯨꯝ ꯆꯠꯕꯨ ꯐꯪꯍꯧꯗ꯭ꯔꯦ ꯑꯩ ꯏꯔꯥꯡ ꯑꯗꯨꯝ ꯇꯧꯈ꯭ꯔꯦ ꯑꯗꯨꯝ ꯆꯠꯇ꯭ꯔꯦ
ꯑ ꯅꯣꯏ ꯒ꯭ꯌꯥꯖꯥꯟꯗꯤ ꯆꯥꯅꯤꯡꯗꯦ ꯆꯠꯂꯨꯔꯦꯕꯀꯣ ꯀꯩꯁꯨ ꯎꯝꯝ ꯌꯥꯝꯅ ꯍꯦꯛꯇ ꯐꯖꯕ ꯃꯐꯝꯗꯤ ꯑꯣꯏꯗꯦꯕ
ꯑꯗꯨ ꯈꯪꯗꯦ ꯐ ꯍꯥꯏꯗꯤ ꯃꯐꯝꯗ ꯏꯁꯤꯡꯒ ꯂꯩꯕꯗꯨ ꯑꯗꯨ ꯂꯩꯗꯅ ꯕꯣꯠꯀ ꯇꯣꯡꯕꯗꯣ
ꯍꯣꯏ ꯑꯗꯨꯕꯨꯗꯤ ꯏꯁꯤꯡꯕꯨꯨꯗꯤꯁꯤꯡ ꯉꯥꯛꯇꯅꯦ ꯏꯁꯅꯅ ꯅꯣꯡꯒ ꯈꯤꯇꯪ ꯆꯨꯕꯗꯅꯤ
ꯑꯗꯨꯗ ꯅꯠꯇ꯭ꯔꯣ ꯑꯉꯥꯡ ꯑꯅꯤ ꯂꯩꯈꯤꯗ꯭ꯔꯦꯅ ꯇꯧꯕꯗꯨꯕ
ꯈꯝꯗꯌꯥ ꯅꯣꯡꯒ ꯈꯤꯇꯪ ꯆꯨꯕꯗꯗꯤꯅꯦ ꯆꯠꯄꯗꯣ ꯐꯣꯔꯛ ꯐꯣꯔꯛꯑꯣꯅꯦ ꯇꯧꯔꯤꯁꯦ
ꯍꯣꯂꯤꯖꯦꯖꯨꯟ ꯅꯠꯇ꯭ꯔꯥ
ꯖꯨꯟꯅꯖꯟ ꯑ ꯖꯨꯟ ꯊꯥ ꯂꯣꯏꯗꯣꯔꯦ ꯖꯨꯂꯥꯏ ꯂꯥꯛꯑꯅꯤ ꯍꯟꯗꯛ ꯀꯩ ꯊꯥꯅ ꯁꯥꯏ
ꯈꯪꯗ ꯊꯥꯔꯇ ꯊꯔꯇ ꯁ ꯄꯣꯆ ꯂꯥꯛꯇ ꯑꯉꯥꯡꯒꯤ ꯒꯤꯐ ꯄꯤꯅꯕ ꯍꯥꯏꯅ ꯇꯧꯔꯒ ꯑꯩꯗꯤ ꯀꯃꯥꯏꯅ ꯇꯧꯅ ꯇꯧꯁꯦ
ꯕꯥꯔꯗꯦ ꯂꯩꯕ꯭ꯔꯣ
ꯍ ꯑꯩꯈꯣꯏꯁꯦ ꯃꯆꯥꯒꯤ ꯕꯔꯗꯦꯒꯤ ꯄꯤꯕꯤꯒꯦꯅ ꯇꯧꯔꯝꯕꯅꯦꯕ ꯒꯤꯐ
ꯑ ꯂꯩꯕꯤ ꯍꯕꯥꯏ
ꯉꯥꯏꯈꯣ ꯑꯥ ꯍꯣꯏ ꯑꯩꯗ ꯑꯁ ꯁꯤ ꯂꯣꯏꯔꯒ ꯅꯣꯔꯃꯦꯜ ꯀꯣꯜꯗ ꯑꯃꯝ ꯇꯧꯔꯛꯀꯦꯀꯣ ꯃꯤꯅꯤꯠ ꯑꯗꯨꯏ ꯐꯥꯗ꯭ꯔꯦ ꯀꯩꯅꯣꯔꯤꯁꯤ ꯀꯩꯀꯥꯟ ꯊꯣꯡꯉꯒꯦ
ꯀꯥꯡ ꯁꯣꯏ ꯑꯩꯈꯣꯏꯗꯤ ꯆꯥꯛꯀꯗꯣꯏꯑꯗ
ꯍ ꯌꯥꯝ ꯉꯜꯂꯤꯅꯦ ꯅꯍꯥꯟꯒꯩꯗꯤ ꯊꯣꯡꯗ꯭ꯔꯤꯒ ꯍꯥꯏꯔꯦꯀꯣꯅ ꯅꯨꯡꯗꯥꯡꯗꯅꯤꯅꯦ ꯅꯣꯏ ꯊꯣꯡꯗꯕꯗꯨꯗꯤ ꯑꯌꯨꯛ ꯅꯨꯡꯅꯤꯗ ꯅꯠꯇꯦ ꯑꯌꯨꯨꯝꯗꯥꯡꯗꯅꯦꯕ ꯅꯣꯏ ꯊꯦꯡꯒꯟꯕꯗꯨꯅ ꯏꯠꯇꯦ ꯃꯥ ꯐꯕ꯭ꯔꯦ ꯉ ꯇꯔ ꯀꯃ ꯑꯦ ꯍꯥꯎꯉ ꯃꯒꯗꯤ ꯇꯧꯗ꯭ꯔꯤ ꯇꯧꯗ꯭ꯔꯤ ꯑꯗꯨ ꯇꯧꯗ꯭ꯔꯤ
ꯑꯃꯔꯣꯝꯗꯗꯤ ꯑ ꯁꯤꯌꯥꯥꯏꯗ ꯇꯝꯃꯛꯄꯗꯩꯅꯤꯀꯣ ꯑꯩꯈꯣꯏ ꯈꯪꯅꯩꯁꯦ
ꯁꯦ ꯅꯣꯔꯃꯦꯜ ꯀꯣꯜꯗ ꯇꯧꯔꯛꯀꯦ
ꯍꯣꯏ ꯇꯧꯔꯣ ꯇꯧꯔꯣ
ꯎꯝ
ꯊꯃꯣ ꯊꯝꯝꯕ
ꯎꯝ